ꯑꯣ
ꯑꯥ
ꯇꯥꯕ꯭ꯔꯣ
ꯇꯥꯢꯌ‌ꯦ
ꯐꯣꯟ ꯇꯧꯕꯁꯦ ꯌꯥꯝ ꯋꯥꯢꯌꯦ ꯅꯪꯒꯤ ꯅꯝꯕꯔꯗ ꯐꯣꯟ ꯇꯧꯕꯁꯦ
ꯍꯥꯏꯁ ꯅꯪ ꯋꯥ ꯉꯥꯡ
ꯃꯩꯕꯥꯝꯄꯣꯝꯁꯨ ꯅꯪꯒ꯭ꯔꯦꯅꯦ ꯉꯔꯥꯡ ꯖꯤꯝ ꯆꯠꯄꯤꯔꯤꯗꯣ
ꯃꯜꯂꯤꯁ ꯇꯧꯍꯜꯂꯣ ꯅꯇꯨꯗꯣ
ꯑꯩ ꯏꯇꯨꯗꯣ ꯑꯉꯥꯡ ꯌꯥꯝꯃꯟꯕꯒꯤ ꯌꯥꯗ꯭ꯔꯦꯅꯦ ꯃꯥꯗꯣ
ꯌꯥꯔꯦꯗ ꯅꯪꯁꯨ
ꯑꯗꯣ ꯅꯪ ꯀꯔꯤ ꯍꯤꯟꯖꯥꯡ ꯆꯥꯏ ꯍꯥꯏꯕ ꯥꯈꯥꯃ‌ꯦꯟ ꯈꯥꯃ‌ꯦꯟ ꯈꯥꯃꯦꯟꯒ ꯑꯂꯨꯒ ꯀꯔꯤ
ꯂ‌ꯣꯏꯔ‌ꯦ
ꯇꯩ ꯀ꯭ꯔꯤꯁꯨ ꯍꯥꯞꯇꯦ
ꯉꯥ ꯑꯌꯥꯏꯕ ꯍꯥꯞ
ꯆꯠꯆꯥ
ꯌꯥꯝ ꯇꯨꯝꯅꯤꯡꯕ ꯈꯨꯝꯕ ꯌꯥꯝ ꯃꯥꯟꯂꯦ ꯅꯪ
ꯎꯝ ꯋꯥꯗꯤ ꯋꯥꯔꯦ ꯍꯣꯏ ꯉꯁꯤꯁꯦ ꯑꯗꯣ ꯍꯌꯦꯡꯁꯦ ꯑꯃꯨꯛ ꯉꯥ ꯐꯥꯕ ꯆꯠꯁꯦ ꯍꯥꯏꯔꯗꯤ ꯑꯩꯒꯤ ꯏꯕꯥꯢꯅ
ꯏꯁ
ꯑꯗꯣ ꯍꯌꯦꯡꯁꯦ ꯑꯩ ꯁꯨꯇꯤ ꯂꯧꯕ ꯇꯥꯔꯦ ꯁꯨꯇꯤ ꯂꯧꯔꯒ ꯉꯥꯄ꯭ꯔꯨꯝ ꯐꯥꯕ ꯑꯃꯨꯛ ꯆꯠꯄ ꯇꯥꯔꯦ
ꯆꯠꯂꯨ ꯆꯠꯂꯨ ꯖꯥꯡ ꯍꯥꯎꯅꯄꯥ
ꯎꯝ
ꯉꯄ꯭ꯔꯨꯝꯗꯤ ꯑꯩꯈꯣꯏ ꯆꯥꯗ꯭ꯔꯁꯨ ꯑꯗꯨꯝ ꯌꯣꯜꯂꯁꯨ ꯑꯗꯨꯝ ꯃꯃꯜ ꯇꯥꯡꯕꯅꯤꯅꯀꯣ
ꯍꯩꯁ
ꯁꯦꯡꯕꯅꯦ ꯉꯄ꯭ꯔꯨꯝꯗꯣ ꯀꯤꯂꯣꯗ ꯀꯌꯥ ꯄꯤꯒꯦ ꯈꯪꯕ꯭ꯔꯥ ꯅꯣꯏ
ꯈꯪꯗꯦ
ꯎꯝ ꯁꯤꯛꯁ ꯍꯟꯗ꯭ꯔꯦꯠ ꯐꯤꯐꯇꯤꯔꯥ ꯑꯗꯨꯃꯥꯏ ꯄꯤꯕꯅꯦ
ꯢꯂ ꯌꯥꯝꯃꯦꯍꯩ
ꯎꯝ
ꯐꯥꯔꯒ ꯌꯣꯜ
ꯌꯣꯜꯂꯣ ꯑꯇꯨꯝ ꯂꯩꯗꯅ ꯈꯣꯡꯒ꯭ꯔꯥꯥꯎ ꯃꯆꯥ ꯉꯇꯪ ꯂꯩꯔꯁꯨ ꯑꯗꯨꯝ ꯀꯥꯟꯅꯩꯩꯅꯀꯣ
ꯀꯩꯁꯨꯝ ꯍꯥꯏꯗꯦꯗ
ꯑꯣ ꯑꯩꯗꯤ ꯈꯣꯡꯒ꯭ꯔꯥꯎ ꯃꯆꯥ ꯂꯧꯒꯦ ꯍꯥꯏꯕ ꯀꯥꯟꯗꯨꯗ ꯅꯪꯗꯤ ꯂꯕꯔ ꯃꯅꯝ ꯅꯝꯃꯦ ꯍꯥꯏꯕꯗꯨꯗ ꯀ꯭ꯔꯤꯔꯥ ꯍꯥꯏꯕꯅꯤ ꯉꯥꯎꯕꯅꯤꯅꯦ
ꯇꯥꯔꯩ
ꯑꯩꯅ ꯍꯥꯏꯕꯗꯤ ꯅꯪꯒꯤ ꯅꯁꯛꯇꯨ ꯌꯦꯡꯒꯦ ꯍꯥꯏꯕꯅꯤꯗ ꯑꯆꯨꯝꯕ ꯉꯥꯡꯕ꯭ꯔꯥ ꯉꯥꯡꯗꯕ꯭ꯔꯥ ꯑꯅꯥ
ꯏꯁ ꯂꯣꯏꯔꯦꯍꯦ ꯍꯥ
ꯉꯁꯤꯁꯦ ꯑꯩꯈꯣꯏ ꯋꯥꯔꯁꯤꯞ ꯅꯨꯃꯤꯠ ꯇꯥꯕ ꯃꯥꯜꯂꯦꯅꯦ ꯐ꯭ꯔꯥꯏꯗꯦ
ꯎꯝ ꯆꯥꯛ ꯆꯥꯔꯣ ꯊꯦꯡꯉꯦ
ꯉꯁꯥꯏ ꯁꯤꯡꯒ꯭ꯔꯥ ꯇꯔꯨꯛ ꯑꯃꯨꯛ ꯆꯥꯈ꯭ꯔꯦ ꯑꯗꯨꯒ ꯌꯨꯝ ꯌꯧꯔꯝꯗꯥꯏꯗ ꯑꯃꯨꯛꯀ ꯍꯥ ꯌꯦꯔꯨꯝ ꯃꯉꯥꯃꯨꯛ ꯆꯥꯔꯦ ꯑꯗꯨꯒꯤ ꯄꯨꯛꯇꯣ ꯈꯔ ꯀꯩꯅꯣ ꯇꯧꯕ ꯑꯗꯨꯒꯤꯅꯤꯗ
ꯌꯦꯔꯨꯝ ꯆꯥꯕꯒꯤ ꯃꯣꯏ ꯊꯣꯛꯄ ꯍꯧꯔꯅꯤ ꯅꯪ ꯍꯧꯔꯦꯟ
ꯑꯥ ꯁꯨꯛꯊꯣꯛ ꯊꯣꯛꯑꯣꯏ ꯅꯣꯏ ꯒ꯭ꯌꯥꯁꯇ꯭ꯔꯤꯛ ꯂꯩꯕ ꯈꯣꯏꯗꯤ ꯊꯣꯛꯑꯝꯒꯅꯤ ꯅꯨꯄꯥ ꯑꯩꯈꯣꯏꯅ ꯊꯣꯛꯄꯗꯤ ꯐꯔꯤꯍꯦ ꯅꯨꯄꯤ ꯑꯩꯈꯣꯏꯅ ꯊꯣꯛꯅꯤꯡꯉꯁꯨ ꯈꯥꯡꯉꯒ ꯊꯣꯛꯄ ꯀꯥꯟꯗꯗꯤ ꯌꯦꯡꯉꯣ ꯑꯩꯗꯤ ꯑꯗꯨꯝ ꯊꯣꯛꯑꯦ ꯊꯣꯛꯀꯅꯤ ꯅꯪꯗꯤ ꯑꯩꯁꯨ ꯎꯏꯗ ꯅꯪꯒꯤ ꯗꯤꯄꯤꯗ ꯑꯗꯨꯝ ꯊꯣꯛꯀꯗꯕ ꯁꯛꯇꯣ ꯃꯥꯜꯂꯦꯕ
ꯐꯠꯇꯕ ꯊꯗꯣꯛꯄꯕꯨ ꯀꯩ ꯀꯥꯏꯒꯦꯅꯦ
ꯃꯥꯅꯦ ꯌꯥꯝ ꯆꯨꯝꯕ ꯋꯥ ꯌꯥꯝ ꯆꯨꯝꯕ ꯃꯐꯝꯅꯦ ꯑꯁꯦꯡꯕ ꯑꯗꯣ ꯑꯩꯈꯣꯏ ꯃꯥꯡꯗ ꯊꯣꯛꯀꯅꯨꯀꯣ
ꯍꯥꯏ ꯃꯤ ꯃꯥꯡꯗꯗꯤ ꯀꯩꯒꯤꯅꯣ ꯅꯣꯏꯖꯨ
ꯊꯧꯅꯤꯡꯗꯦ ꯍꯥꯏꯅ ꯈꯥꯡꯉꯒ ꯅꯣꯛꯑꯒ ꯊꯣꯛꯄ ꯖꯥꯠꯁꯨ ꯂꯩꯕꯅꯦꯍꯦ
ꯃꯤ ꯃꯥꯃꯥꯡꯗ ꯇꯤꯜꯂꯗꯤ ꯊꯣꯛꯅꯤꯡꯕ ꯐꯥꯎꯗꯦꯗ
ꯑꯩꯅ ꯍꯥꯏꯕꯗꯤ ꯊꯣꯛꯅꯤꯡꯕ ꯐꯥꯎꯗꯦ ꯍꯥꯏꯔꯁꯨ ꯑꯩꯅ ꯍꯥꯏꯕꯗꯤ ꯂꯩꯗꯅ ꯈꯥꯡꯁꯨ ꯅꯣꯛꯄ ꯃꯇꯝꯗ ꯊꯣꯛꯄ ꯃꯇꯥꯡ ꯃꯇꯥꯡꯖꯨ ꯌꯥꯎꯕꯅꯦ ꯍꯥꯏꯕꯅꯦꯗ ꯑꯥ ꯌꯥꯎꯏ ꯌꯥꯎꯏ ꯍꯥ ꯔꯨꯏꯆꯟ ꯇꯨꯅꯤꯌꯦ ꯑꯦ ꯂꯤꯟ ꯂꯤꯟ ꯆꯥꯅꯤꯡꯉꯦꯕ
ꯍꯥ
ꯂꯤꯟ ꯂꯤꯟ ꯂꯤꯟ
ꯏꯁ ꯆꯥꯅꯤꯡꯉꯦꯕꯥ
ꯕꯥ ꯎꯝ
ꯑꯣꯏ ꯍꯥꯎꯕ꯭ꯔꯣꯅꯦ
ꯑꯁ ꯅꯪ ꯑꯗꯨ ꯆꯥꯕ ꯐꯪꯉꯗꯤ ꯅꯪ ꯑꯗꯨꯝ ꯆꯥꯒꯦ ꯍꯥꯏꯒꯅꯤꯗ
ꯎꯝ ꯇꯜꯂꯦꯍꯦ ꯇꯨꯒꯠꯆꯩ
ꯎꯝ ꯈꯪꯒꯅꯤ ꯅꯍꯥꯟ ꯅꯣꯡꯃ ꯃꯍꯥꯎ ꯇꯪꯍꯟꯒꯦ ꯌꯦꯡꯉꯣ
ꯆꯥꯅꯤꯡꯗꯦ
ꯅꯪ ꯀꯣꯔ‌ꯦꯡꯒꯩ ꯑꯦ ꯀꯣꯔ‌ꯦꯡꯒꯩ ꯁꯣꯔꯤ ꯁꯤ ꯑꯦꯝ ꯁꯤ ꯗꯒꯤ ꯃꯊꯛ ꯀꯥꯕꯗꯣ ꯅꯪ ꯂꯩꯌꯦ ꯍꯥꯏꯕꯗꯣ ꯑꯗꯨꯗꯤ ꯂꯥꯞꯄꯦꯍꯦ
ꯂꯥꯞꯄꯅꯦ ꯎꯄꯥꯥꯏ ꯂꯩꯇ‌ꯦ
ꯑꯅꯛꯄꯗ ꯌꯦꯡꯕ ꯌꯥꯗ꯭ꯔꯣ ꯑꯗꯣ ꯇ ꯂꯩꯕꯅꯦ ꯕꯔꯥ ꯄꯤꯅꯤꯡꯉꯥꯏ ꯂꯩꯕꯗꯣ ꯀꯣꯂꯦꯖ ꯇ‌ꯣ ꯀꯔꯤ ꯀꯣꯂꯦꯖꯅ‌ꯣ ꯂꯤꯕꯔꯦꯜ ꯔꯣ
ꯅꯠꯇ‌ꯦ
ꯀꯔꯝꯕ
ꯇ꯭ꯔꯦꯅꯤꯡ ꯑꯃ ꯇꯧꯕ
ꯑꯣꯑꯣ
ꯒꯥꯏꯅꯤꯒꯤꯔ‌ꯣ
ꯑꯣꯖꯥꯒꯤ
ꯍ‌ꯣ ꯑꯠꯆꯥ ꯆꯥ ꯑꯩꯗꯤ ꯑꯣꯖꯥ ꯑꯣꯏꯔꯒꯗꯤ ꯑꯩꯗꯤ ꯑꯁꯦꯡꯕ ꯑꯩꯗꯤ ꯑꯩ ꯃꯤꯍꯨꯟꯒꯗꯤ ꯌꯥꯔꯣꯏꯍ‌ꯦ ꯈꯨꯕꯨꯠꯇ ꯏꯪꯂꯤꯁ ꯅꯤ ꯍꯥꯏꯔꯒ ꯂꯣꯏ ꯈꯨ ꯀꯞꯄꯗꯣ ꯑꯗꯨ ꯇꯧꯔ‌ꯦ ꯑꯩꯗꯤ ꯑꯁ‌ꯦꯡꯕꯅꯦ ꯑꯩꯗꯤꯀꯣ ꯑꯁꯦꯡꯕ ꯑꯩ ꯏꯒꯗꯤ ꯆꯥꯟꯅꯔ‌ꯣꯏꯍ‌ꯦ ꯍꯥꯟꯅ ꯇꯨꯏꯁꯟ ꯎ ꯍꯥꯟꯅ ꯇꯨꯏꯁꯟ ꯃꯤ ꯃꯉꯥꯔꯥ ꯇꯔꯨꯛꯔ ꯂꯧꯔꯝꯃꯦ ꯑꯁ
ꯐꯨꯔꯝꯒꯅꯤ ꯅꯪ
ꯎꯝ ꯐꯨꯗꯦ ꯑꯗꯨꯕꯨꯀꯣ ꯑꯁꯦꯡꯕ ꯑꯩ ꯉꯝꯃꯣꯏ ꯑꯁꯦꯡꯕ ꯅꯝꯐꯨꯗ ꯆꯍꯤ ꯑꯃꯕꯨꯗꯤ ꯂꯧꯕꯤꯕꯀꯣ ꯑꯌꯥ ꯀꯌꯥꯃꯨꯛꯁꯨ ꯋꯥꯕ꯭ꯔꯥꯀꯣ ꯑꯁꯦꯡꯕ
ꯋꯥꯕꯅꯦ ꯑꯣꯖꯥ ꯑꯣꯏꯕꯁ‌ꯦ
ꯅꯣꯏꯗꯤ ꯄꯤꯁꯟ ꯂꯩ ꯄꯤꯁꯟ ꯂꯩꯕꯅꯤꯅ ꯅꯣꯏꯗꯤ ꯈꯪꯗ‌ꯅꯦ
ꯥꯅꯨꯡꯉꯥꯏꯇꯦꯗ ꯎꯝ ꯎꯝ ꯇꯨꯝꯅꯤꯡꯉꯦ ꯑꯩ ꯌꯥꯗ ꯇꯣꯝꯕ꯭ꯔꯣ ꯅꯪ
ꯑꯩ ꯍꯣꯔꯦꯟ ꯄꯨꯡ ꯕꯥꯔꯣ ꯃꯈꯥꯏ ꯌꯥꯝ ꯉꯜꯂꯕꯗ ꯏꯂꯕꯦꯟ ꯊꯥꯔꯇꯤ ꯁꯨꯃꯥꯏꯟ ꯇꯨꯝꯗꯦ
ꯊꯦꯡꯉ‌ꯦ ꯍꯦ
ꯎꯝ ꯍꯟꯗꯛꯇꯤ ꯑꯩ ꯔꯨꯝꯗ ꯑꯩ ꯇꯨꯝꯃꯦꯕꯀꯣ ꯑꯩ ꯀꯨꯝꯃꯟ ꯔꯨꯝꯗ ꯇꯨꯝꯕ ꯐꯨꯠꯕꯣꯜ ꯁꯟꯅꯕꯗ‌ꯣ ꯑꯗꯨꯝ ꯌꯦꯡꯉꯒ
ꯄꯨꯡ ꯀꯌꯥꯗ ꯑꯃꯨꯛ ꯍꯧꯒꯠꯄ
ꯄꯨꯡ ꯍꯌꯦꯡꯗꯤ ꯉꯔꯥꯡ ꯉꯁꯤꯁꯨ ꯆꯠꯇ꯭ꯔꯦ ꯖꯤꯝ ꯍꯌꯦꯡꯗꯤ ꯉꯟꯅ ꯆꯠꯀꯅꯤ ꯑꯗꯣ ꯍꯌꯦꯡ ꯄꯨꯡ ꯃꯔꯤ ꯃꯈꯥꯏ ꯃꯉꯥ ꯑꯗꯨꯋꯥꯏꯗ ꯍꯧꯒꯠꯇ꯭ꯔꯗꯤ ꯌꯥꯔꯔꯣꯏ
ꯇꯨꯝꯁꯤꯠ ꯐꯥꯕ꯭ꯔꯣ
ꯍꯣꯏ ꯃꯔꯛ ꯃꯔꯛꯇ ꯊꯕꯛ ꯃꯐꯝꯗ ꯇꯨꯝꯕ ꯃꯇꯥꯡꯁꯨ ꯌꯥꯎꯋꯦ ꯇꯨꯝꯁꯤꯠ ꯐꯥꯗ꯭ꯔꯗꯤꯀꯣ
ꯎꯝ
ꯕꯥꯛꯇꯣ ꯍꯥꯡꯕꯅꯤꯅ
ꯎ ꯎ
ꯅꯪ ꯊꯥꯖꯗ꯭ꯔꯗꯤ ꯍꯌꯦꯡ ꯚꯤꯗꯤꯑꯣ ꯀꯣꯜ ꯇꯧꯔꯛꯀꯦ ꯑꯩꯈꯣꯏ ꯖꯤꯝꯗ ꯂꯩꯕ ꯃꯇꯝꯗ ꯅꯪꯗꯤ ꯄꯨꯡ ꯀꯌꯥꯗ ꯍꯧꯒꯠꯀꯦ
ꯎꯝ ꯑꯩꯗꯤ ꯊꯦꯡꯅ ꯍꯧꯒꯄꯟ ꯑꯦꯞ ꯑꯗꯨ ꯋꯥꯏꯗ
ꯑꯣ ꯑꯩꯗꯤ ꯅꯪ ꯉꯟꯅ ꯍꯧꯒꯠꯂꯗꯤ ꯇꯧꯄꯤꯔꯛꯀꯦ ꯍꯥꯏꯕꯅꯤ ꯌꯦꯡꯉꯨ ꯍꯥꯏꯕꯅꯤꯗ ꯂꯣꯏ ꯆ ꯄꯥꯒꯦ ꯅꯣꯏꯖꯨ ꯃꯥꯖꯨ ꯁꯥꯟꯅꯒꯦ ꯍꯥꯏꯔꯒꯗꯤ ꯃꯐꯝꯗ ꯌꯥꯗꯦꯗ ꯃꯈꫭꯟꯅꫭꯅꯦ ꯇꯥꯌꯦ
ꯑꯁ
ꯍꯨꯏꯒꯤ ꯃꯈꯣꯟ ꯇꯥꯕ꯭ꯔꯥ
ꯑꯥ
ꯑꯩ ꯏꯅꯥꯎꯅꯨꯄꯥꯗꯨ ꯍꯨꯏ ꯄꯨꯊꯣꯛꯄ
ꯍꯨꯏ ꯃꯆꯥ ꯂꯩꯔꯗꯤ ꯄꯤꯌꯣ
ꯑꯈꯣꯏ ꯂꯣꯀꯦꯜꯒꯤ ꯍꯨꯏ ꯃꯆꯥꯗꯤ ꯇꯥꯗꯦ ꯑꯗꯨꯒ ꯑꯃꯗꯤ ꯑꯩ ꯕꯤꯖꯤꯅꯦꯁꯀꯤ ꯇꯥꯏꯞꯇ ꯇꯧꯕ ꯍꯨꯏꯗꯣ ꯀꯣ ꯒꯣꯜꯗꯦꯟ ꯔꯤꯇ꯭ꯔꯤꯚꯔꯗꯣ ꯈꯪꯕ꯭ꯔꯥ ꯑꯗꯨ ꯗꯤ ꯍꯨꯏ ꯃꯆꯥ ꯑꯝꯗ ꯂꯨꯄꯥ ꯂꯤꯁꯤꯡ ꯇ꯭ꯔꯥꯃꯉꯥꯗ ꯌꯣꯜꯂꯦ ꯑꯗꯨꯗꯤ ꯆꯠꯄ ꯉꯝꯔꫭꯏꯗ ꯂꯣꯀꯦꯜꯗꯗꯤ ꯑꯗꯨꯝ ꯂꯩꯗ꯭ꯔꯁꯨ ꯑꯗꯨꯝ ꯄꯤꯕꯤꯕ ꯌꯥꯏ ꯑꯗꯨ ꯂꯣꯀꯦꯜꯗꯤ ꯑꯗꯨꯝ ꯄꯨꯜꯂꯒ ꯂꯩꯕ ꯑꯗꯨꯒ ꯍꯧꯖꯤꯛꯀꯤ ꯒꯣꯜꯗꯦꯟ ꯔꯤꯇ꯭ꯔꯤꯚꯔ ꯗꯨꯗꯤ ꯀꯔꯤ ꯍꯥꯏꯕ꯭ꯔꯥ ꯑꯗꯨꯝ ꯑꯩꯈꯣꯏꯅ ꯃꯥꯒꯤ ꯁꯤꯖꯟ ꯌꯧꯔꯛꯄꯀ ꯃꯇꯝꯗ ꯑꯗꯨꯝ ꯃꯥꯒꯤ ꯄꯥꯕ ꯃꯇꯝ ꯌꯧꯕ ꯀꯥꯟꯗ ꯑꯈꯣꯏ ꯑꯗꯨꯝ ꯍꯨꯏ ꯅꯨꯄꯥꯒꯤ ꯃꯅꯥꯛꯇ ꯆꯠꯂꯒ ꯑꯗꯨꯝ ꯄꯨꯕꯤꯕꯀꯣ
ꯑꯣ
ꯃꯥꯏꯟ ꯇꯧꯋꯦ ꯑꯗꯨꯒ ꯃꯣꯏꯅ ꯑꯗꯨꯗ ꯂꯧꯕꯗ ꯂꯨꯄꯥ ꯂꯤꯁꯤꯡ ꯃꯉꯥ ꯂꯧꯋꯦ
ꯑꯁ ꯌꯥꯝ ꯇꯣꯡꯔꯝꯒꯅꯤꯅꯦ ꯑꯗꯨ
ꯃꯣꯏꯁꯨ ꯇꯣꯡꯉꯦ ꯃꯣꯏꯁꯨ ꯑꯗꯨꯒ ꯑꯉꯥꯡ ꯄꯣꯛꯄ ꯃꯇꯝꯗ ꯃꯣꯏꯅ ꯑꯃꯨꯛ ꯑꯉꯥꯡ ꯑꯃ ꯂꯧꯋꯦ ꯃꯣꯏꯅ ꯑꯄꯥꯝꯕ ꯀꯣ ꯈꯜꯂꯒ
ꯎꯝ
ꯃꯥꯏꯟ ꯇꯧꯋꯦ ꯖꯔꯃꯟ ꯁꯦꯐꯔꯗ ꯌꯣꯛꯄꯅꯦ ꯖꯔꯃꯟ ꯁꯦꯐꯔꯗ ꯌꯣꯛꯄꯗꯨꯀꯣ ꯑꯁ ꯅꯥꯔꯒ ꯁꯤꯈ꯭ꯔꯕ ꯑꯗꯨ ꯃꯊꯪꯗ ꯔꯣꯗꯋꯤꯂꯔ ꯗꫭ ꯑꯃꯨꯛ ꯌꯣꯛꯑꯦ ꯔꯣꯗꯋꯤꯂꯔꯗꯨꯁꯨ ꯑꯃꯨꯛ ꯅꯥꯔꯒ ꯁꯤꯈ꯭ꯔꯦ ꯑꯗꯨꯒ ꯒꯣꯜꯗꯦꯟ ꯔꯤꯇ꯭ꯔꯤꯗꯣ ꯑꯃꯨꯛ ꯌꯣꯛꯑꯦ ꯑꯗꯨꯗꯤ ꯌꯥꯝ ꯐꯩꯌꯦ ꯑꯗꯨꯗꯤ
ꯎꯝ
ꯄꯩꯁꯥ ꯌꯥꯝ ꯇꯤꯡꯉꯤꯗ ꯍꯨꯏ ꯌꯣꯛꯄꯁꯦ ꯃꯥꯒꯤ ꯅꯨꯇꯤꯒꯤ ꯑꯗꯨꯝ ꯆꯤꯀꯟ ꯁꯦꯟꯇꯔꯗ ꯋꯥꯏꯔꯒ ꯌꯦꯟꯒꯤ ꯃꯀꯣꯛ ꯀꯨꯝꯕ ꯌꯦꯟꯒꯤ ꯃꯠ ꯎꯝ ꯎꯝ ꯃꯅꯤꯡꯒꯨꯝꯕ ꯑꯗꯨꯒ ꯃꯀꯟꯒꯨꯝꯕ ꯂꯩꯔꯒ ꯑꯗꯨꯝ ꯅꯨꯡꯇꯤꯒꯤ ꯄꯤꯕꯅꯤꯅꯀꯣ
ꯎꯝ
ꯑꯉꯥꯡ ꯑꯣꯏꯔꯤꯉꯩꯗꯗꯤ ꯀꯔꯤ ꯑꯕ ꯃꯣꯏꯒꯤ ꯀꯩꯅꯣꯝꯃ ꯂꯩꯌꯦ ꯄꯤꯗꯤꯒ꯭ꯔꯤ ꯍꯥꯏꯅꯀꯣ
ꯀ꯭ꯔꯤ ꯍꯥꯏꯕ ꯅꯪꯒꯤ ꯅꯃꯥꯟꯅꯕꯤꯗꯣ
ꯀ꯭ꯔꯤꯁꯨ ꯍꯥꯏꯗꯦꯗ
ꯇꯥꯕ꯭ꯔꯣ ꯍꯥꯎ
ꯉꯁꯤꯗꯤ ꯕꯣꯜ ꯌꯦꯡꯉꯣꯏꯗ꯭ꯔꯣ
ꯑꯩꯗꯤ ꯕꯣꯜ ꯌꯦꯡꯗꯦ ꯃꯇꯝ ꯂꯩꯇꯦ ꯑꯩ ꯕꯣꯜ ꯌꯦꯡꯕꯒꯤ
ꯅꯪ ꯁꯤꯇꯥꯁꯨꯜ ꯒꯨꯝꯗꯤ ꯄꯥꯏꯗ꯭ꯔꯣ
ꯍꯥ
ꯁꯤꯇꯥꯁꯨꯜꯒꯤ ꯀꯝꯄꯅꯤꯒꯤ ꯄꯣꯠꯇꯤ ꯄꯥꯏꯗ꯭ꯔꯣ ꯐꯦꯁꯋꯥꯁ
ꯑꯃ
ꯑꯥ ꯀꯔꯤ ꯄꯥꯏꯕ ꯖꯤꯟꯇꯁ
ꯃꯣꯏꯁꯆꯨꯔꯥꯏꯖꯔ
ꯃꯣꯏꯁꯆꯨꯔꯥꯏꯖꯔ ꯀ꯭ꯔꯤꯝꯔꯥ ꯂꯣꯁꯟꯔꯥ
ꯀ꯭ꯔꯤꯝ ꯅꯦ
ꯑꯣ ꯑꯝ ꯐꯩꯅꯦ
ꯌꯥꯝ ꯐꯩꯌꯦ ꯑꯗꯨꯒꯤꯗꯣ ꯃꯃꯟꯁꯨ ꯌꯥꯝ ꯇꯥꯡꯉꯤꯅꯦ
ꯀꯌꯥ ꯄꯤꯕ꯭ꯔꯥ
ꯅꯥꯏꯟ ꯍꯟꯗ꯭ꯔꯦꯗ
ꯑꯣ ꯑꯩꯠ ꯗꯕꯜ ꯅꯥꯏꯟ
ꯎꯝ
ꯑꯣ ꯑꯩꯉꯣꯟꯗꯒꯤ ꯂꯧꯔꯗꯤ ꯃꯃꯟ ꯍꯣꯡꯗꯕ ꯑꯗꯨ ꯑꯩꯉꯣꯟꯗ ꯍꯥꯏꯔꯛꯇ꯭ꯔꯕꯅꯤꯅ ꯈꯪꯗ꯭ꯔꯦꯅ
ꯅꯪ ꯌꯣꯟꯕ꯭ꯔꯣ
ꯑꯩꯈꯣꯏ ꯑꯗꯨ ꯀꯝꯄꯅꯤꯒꯤꯗꯤ ꯌꯥꯎꯋꯦ ꯍꯣꯏ
ꯎꯁ ꯑꯗꯨ ꯂꯣꯏꯔꯒ ꯂꯧꯒꯦ ꯅꯪꯉꯣꯟꯗ ꯑꯗꯨꯗꯤ
ꯌꯥꯏ ꯌꯥꯏ ꯍꯣꯏ ꯗꯤꯂꯤꯕꯔꯤꯒꯤ ꯆꯥꯔꯖ ꯂꯧꯗꯦ ꯑꯗꯨꯝ ꯗꯤꯂꯤꯕꯔꯤ ꯑꯩꯈꯣꯏꯒꯤ